ꯍꯜꯂꯣ
ꯍꯂꯣ ꯎꯝ ꯑꯥꯁꯥꯏꯗꯩꯩ ꯐꯣꯟ ꯇꯧꯕꯗꯣ ꯁꯨꯡ ꯌꯥ ꯌꯥꯗ꯭ꯔꯦ ꯍꯥꯏꯕ ꯑꯩꯗꯣ ꯋꯦ ꯐꯣꯟ ꯇꯧꯕꯗꯁꯨ ꯁꯨꯌꯥ ꯌꯥꯗꯦꯕꯥ ꯐꯣꯟ ꯇꯧꯕꯗꯣ ꯐꯣꯟ ꯇꯧꯕ ꯈꯪꯗꯦ ꯑꯩ ꯅꯪꯉꯣꯟꯗ ꯊꯥꯕꯗꯣ ꯋꯦꯇꯤꯡ ꯂꯩꯕꯗꯣ ꯕꯤꯖꯤ ꯂꯩꯕꯗꯣ ꯑꯗꯨꯃꯥꯏ ꯑꯗꯨꯝ ꯇꯧꯔ ꯂꯩꯅꯦ ꯍꯥꯏꯕ ꯑꯗꯨꯗꯨꯒ ꯑꯃꯨꯛ ꯑꯥ ꯀꯩꯅꯣ ꯇꯧꯔꯀꯥꯟꯗ ꯃꯤꯁ ꯇꯧꯈ꯭ꯔꯀꯥꯟꯗ ꯑꯃꯨꯛ ꯌꯥꯔꯛꯑꯦ ꯀꯣꯜ ꯑꯃ ꯃꯤꯁ ꯇꯧꯈ꯭ꯔꯦ
ꯎꯝ ꯌꯥꯕꯃꯦ ꯑꯗꯨꯏꯗꯤ ꯏꯃꯥꯅꯕꯤ ꯑꯃꯕꯣꯟꯁꯦ ꯑꯩꯅꯥ ꯆꯥꯕꯗ ꯂꯣꯏꯗꯣꯔꯦ ꯃꯩꯁꯨꯠ ꯅꯝꯂꯤ ꯅꯝꯂꯤ
ꯑꯣ
ꯑꯩꯅꯗꯤ ꯅꯪ ꯁꯤꯜꯄꯥꯒꯥ ꯁꯥꯅꯧꯑꯣꯅꯥ ꯁꯣꯟꯗ ꯑꯩ ꯆꯤꯆꯦ ꯑꯃ ꯁꯥꯟꯅꯒꯦꯅ ꯍꯥꯏꯔꯒ ꯅꯪ ꯇꯧꯁꯜꯂꯛꯄꯅ ꯍꯥꯏꯜꯂꯦ
ꯑꯣ ꯁꯨꯡꯌꯥ ꯌꯥꯗꯕꯗꯒꯤ ꯅꯪꯒꯤꯗ ꯑꯃꯨꯛ ꯅꯪꯒꯤꯗꯨ ꯑꯗꯨꯗ ꯑꯃꯨꯛ ꯌꯥꯕ꯭ꯔꯥꯅ ꯌꯦꯡꯉꯛꯏꯅꯤꯅꯦ ꯑꯩꯁꯦ
ꯌꯦꯡꯕ ꯀꯩꯁꯨ ꯀꯥꯏꯗꯦꯍꯦ ꯑꯩ ꯑꯅꯤꯈꯛ ꯉꯥꯏꯔꯦ
ꯊꯥꯔꯇꯤꯗ ꯂꯣꯏꯗꯣꯏꯔꯣ
ꯎꯝ
ꯑꯣ ꯑꯗꯩ ꯃꯈꯥ ꯂꯩꯇ꯭ꯔꯦ
ꯃꯤꯁꯇ ꯍꯥꯏꯔꯛꯏꯔꯣ
ꯎꯝ ꯌꯥꯔꯦ ꯀꯩꯅꯣ ꯂꯤꯁꯤꯡ ꯑꯍꯨꯝꯗꯣ ꯐꯪꯉꯗꯤ
ꯎꯝ
ꯑꯩ ꯑꯍꯨꯝ ꯑꯃ ꯆꯪꯉꯥ ꯑꯅꯤ
ꯀꯌꯥ ꯀꯌꯥ ꯐꯪꯗꯣꯏꯅꯣ ꯅꯪ
ꯈꯪꯗꯤꯌꯦ ꯀꯨꯟꯊ꯭ꯔꯥ ꯁꯥꯟꯅꯔꯒꯦ ꯍꯥꯏꯕꯗꯤ ꯑꯩ ꯀꯨꯟꯊ꯭ꯔꯥ ꯁꯥꯟꯅꯕꯗ ꯇꯔꯥ ꯁꯣꯏꯅꯤꯡꯉꯥꯏ ꯃꯔꯝ ꯂꯩꯇꯦ ꯑꯗꯨ ꯇꯔꯥꯕꯨ ꯁꯣꯏꯔꯣꯏ ꯑꯗꯨ ꯑꯅꯤꯃꯨꯛꯇ ꯆꯪꯉꯛꯄ ꯌꯥꯏꯗꯅ
ꯎꯝ ꯍꯣꯏ
ꯑꯗꯨ ꯈꯪꯗꯦ ꯃꯣꯏ ꯋꯥꯈꯜ ꯇꯥꯔꯦ ꯆꯥꯛ ꯑꯅꯤꯔꯛ ꯆꯥꯔꯕꯣ
ꯆꯥꯗ꯭ꯔꯤꯌꯦ ꯑꯣꯛ ꯁꯨꯑꯣ ꯅꯠꯇꯦ ꯊꯟꯖ ꯊꯟꯗ꯭ꯔꯤꯉꯩꯩꯅ ꯅꯠꯇꯦ ꯅꯠꯇꯦ ꯑ
ꯇꯨꯝꯗ꯭ꯔꯤ ꯍꯥꯏꯌꯣ ꯑꯄꯪꯕꯤ ꯊꯨꯝꯖꯦ ꯌꯥꯛꯑꯦ ꯏꯑꯣꯟ ꯑꯣꯟꯅꯩ ꯅꯪꯒꯤꯅꯅꯦ ꯅꯨꯡꯊꯥꯡꯗ ꯉꯥꯏꯔ ꯅꯨꯃꯤꯊꯥꯡ ꯉꯥꯏ ꯅꯪ ꯉꯁꯥꯢ ꯍꯥꯏꯕꯗꯨ ꯀꯔꯤꯗ ꯅꯨꯃꯤꯊꯥꯡ ꯉ ꯅꯪ ꯉꯥꯁꯥꯏ ꯍꯥꯢꯕꯗꯣ ꯀꯩꯅꯣ ꯅꯨꯡꯊꯥꯡ ꯍꯥꯏꯕ꯭ꯔꯣ
ꯅꯨꯡꯊꯥꯡ ꯍꯥꯏꯕ ꯅꯨꯡꯊꯥꯡ
ꯆꯤꯆꯦ ꯑꯃ ꯁꯣꯝꯗ ꯃꯦꯁꯦꯁ ꯀꯟꯅ ꯊꯥꯔꯛꯑꯦ ꯀꯩꯗꯧꯔꯒꯦ ꯌꯥꯗ꯭ꯔꯕꯣ
ꯏꯃꯥꯟꯅꯕꯤꯅ ꯇꯧꯔꯛꯄꯗ ꯌꯥꯗꯕꯒꯤ ꯑꯩꯉꯣꯟꯗ ꯇ꯭ꯔꯥꯏ ꯇꯧꯔ ꯌꯦꯡꯨꯕꯗ ꯌꯥꯔꯕꯩ ꯋꯥꯔꯤ ꯁꯥꯟꯅꯔꯤ ꯍꯥꯏꯔ ꯑꯁ ꯌꯥꯝ ꯌꯥꯝꯃꯤ ꯍꯥꯏꯗꯣꯏꯗꯨ
ꯀꯩ ꯍꯥꯏꯅꯣ ꯇꯥꯍꯧꯗ꯭ꯔꯦ
ꯏꯃꯥꯅꯕꯤꯅ ꯅꯦ ꯐꯣꯟ ꯇꯧꯔꯛꯄ꯭ꯔꯥ ꯌꯦꯡꯕꯗ ꯌꯥꯕ꯭ꯔꯥ ꯌꯦꯡꯕꯗꯅꯦ ꯇꯧꯔꯛ ꯇꯧꯁꯜꯂꯛꯇꯅ ꯅꯪꯒ ꯑꯩꯒ ꯋꯥꯔꯤ ꯁꯥꯟꯅꯔꯤ ꯍꯥꯏꯒꯣ ꯍꯥꯏꯕ
ꯍꯥꯏꯈꯒꯔꯦ ꯍꯥꯏꯔꯁꯨ ꯍꯥꯏꯗ꯭ꯔꯁꯨ ꯆꯞ ꯃꯥꯟꯅꯩꯗ ꯃꯥꯅ ꯌꯥꯏ ꯀꯩꯅꯣ ꯏꯃꯥꯟꯅꯕꯤ ꯁꯥꯟꯅꯩꯁꯤ ꯍꯦꯛꯇ ꯀꯛꯊꯠꯂꯒ ꯍꯦꯛꯇ ꯃꯤꯒ ꯁꯥꯟꯅ ꯌꯥꯕ꯭ꯔꯣ
ꯌꯥꯝ ꯒꯌ꯭ꯥꯟ ꯇꯥꯏꯌꯦ ꯅꯣꯏ ꯀꯥꯁꯦ ꯉꯁꯤꯗꯤ ꯆꯦꯝ ꯃꯨꯛꯀ ꯂꯥꯎꯈꯤꯗ꯭ꯔꯦ
ꯍꯣꯏ ꯀꯥ ꯇꯨꯃꯤꯟ ꯇꯨꯃꯤꯟ ꯂꯣꯏ ꯇꯨꯝꯅꯔ ꯂꯩ ꯍꯥꯏꯕ ꯆꯦꯗꯤ ꯂꯦꯞꯇꯣꯞ ꯌꯦꯡꯍꯧꯕꯅꯤ ꯃꯥꯒꯤ ꯀꯩꯅꯣ ꯁꯤꯟꯗ꯭ꯔꯤ ꯍꯥꯏꯕ꯭ꯔ ꯀꯩꯅꯣ
ꯀꯩꯅꯣ ꯅꯪ ꯀꯥꯏ ꯂꯩꯅꯣ
ꯌꯨꯡ ꯍꯥꯜꯂꯤꯌꯦ
ꯑꯁ ꯗꯥꯢꯔꯦꯛ ꯍꯦꯛꯇ ꯍꯥꯏꯔꯦ ꯕꯤꯖꯤꯌꯥ ꯀꯥꯏ ꯂꯩꯅꯣ ꯍꯥꯏꯔ ꯌꯨꯡ ꯍꯜꯂꯤꯌꯦꯌꯦ ꯏꯕꯣ ꯅꯥꯕ ꯅꯣꯔꯃꯦꯜ ꯀꯣꯜ ꯑꯣꯏꯅ ꯈꯜꯂꯨꯔ ꯃꯥꯜꯂꯦ ꯏꯃꯥꯟꯅꯕꯤ ꯅꯪ ꯑꯇꯥ ꯃꯤꯁꯨ ꯈꯥꯡꯉꯝ ꯃꯝ ꯃꯔꯣꯏ
ꯍꯦ ꯍꯦ ꯍꯦ ꯑꯩꯗꯤ ꯉꯁꯥꯏ ꯎꯂꯦꯅꯒ ꯋꯥꯔꯤ ꯁꯥꯟꯅꯕꯗ ꯊꯤ ꯐꯥꯏꯔꯒ ꯋꯥꯔꯤ ꯁꯥꯟꯅꯩ ꯍꯥ ꯍꯥ ꯍꯥ
ꯑꯗꯨ ꯅꯨꯄꯤꯗꯣ ꯑꯩꯅ ꯇꯧꯔꯛꯀꯦ ꯍꯥꯏ ꯀꯥꯟꯗꯗꯤ ꯑ ꯑꯗꯨ ꯇꯧꯏꯒ ꯑꯗꯥ ꯇꯧꯏꯒ
ꯃꯥ ꯑꯗꯣ ꯅꯥꯔꯤ ꯅꯥꯔꯤ ꯍꯥꯏꯌꯦ ꯃꯈꯣꯟꯒꯗꯣ ꯕꯣꯕꯣ ꯂꯥꯎꯋꯦ ꯍꯥꯏꯕ
ꯑꯩ ꯇꯧꯔꯔꯣꯏ ꯃꯉꯣꯟꯗ ꯑꯁꯤ ꯆꯤꯆꯦ ꯑꯗꯨꯗ ꯑꯅꯤ ꯇꯧꯊꯣꯛ ꯑꯅꯤ ꯑꯗꯨꯒ ꯑꯩ ꯅꯣꯏꯅ ꯇꯧꯔꯛ ꯇꯧꯔꯛꯄ ꯑꯣꯛ ꯑꯒ ꯑꯩ ꯋꯥꯏ ꯁꯪꯅ ꯂꯩꯒ꯭ꯔꯒꯦ
ꯑꯗꯨꯝ
ꯄꯩꯁꯥꯒꯤ ꯃꯌꯥꯏ ꯁꯤꯅꯅꯦ ꯑꯩ ꯏꯕꯦꯝꯃꯥ ꯀꯩꯌꯤꯝꯇ ꯂꯥꯏꯔꯤꯛꯀ ꯑꯦꯛꯖꯥꯝꯅ ꯍꯪꯆꯤꯠꯅꯦ ꯍꯥꯏꯔꯒ
ꯆꯥꯝꯃꯒꯤ ꯃꯅꯨꯡꯗ ꯃꯔ꯭ꯛ ꯑꯃꯔ ꯑꯅꯤꯔ ꯃꯉꯥꯔ ꯃꯥꯏ ꯐꯪꯖꯔꯅꯤ
ꯐꯖꯗꯦꯍꯦ ꯅꯪꯁꯨ
ꯃꯔꯥ꯭ꯛꯇꯣ ꯃꯣꯏꯗꯤ ꯄꯨꯂꯞ ꯄꯨꯂꯞ ꯄꯤꯊꯣꯛ ꯑꯦꯕ ꯑꯗꯨꯅ ꯑꯩꯁꯦ ꯄꯥꯈꯠ ꯂꯦꯕ ꯍꯥꯏꯗꯤ ꯍꯌꯦꯡ ꯏꯀꯥꯏꯖꯩ ꯍꯥꯏꯕ ꯃꯤ ꯃꯥꯡꯗꯒ ꯍꯥꯏꯗꯣꯛꯔꯛꯄꯅꯤꯅ ꯑꯃꯨꯛ
ꯁꯥꯝꯁꯤꯅ ꯅꯣꯡꯃ ꯅꯣꯡꯃꯒꯤ ꯐꯠꯁꯤꯜꯂꯛꯇꯕꯅꯦ ꯃꯊꯥ ꯁꯥꯏ
ꯎꯝ ꯀꯌꯥꯝ ꯀꯦꯂꯦ ꯑꯩꯁꯨ ꯑꯗꯨꯝ ꯈꯔ ꯑꯗꯨꯝ ꯌꯥꯝꯅ ꯀꯦꯜꯂꯦ ꯍꯧꯒꯠꯂꯛ ꯐꯕ꯭ꯔꯥ
ꯍꯥꯥ ꯑꯩ ꯍꯧꯒꯠꯂꯦ ꯑꯗꯣ ꯂꯋꯥꯏꯁꯤꯗ ꯈꯔ ꯈꯛꯇꯅꯤꯕ ꯍꯧꯒꯠꯂꯤꯁꯦ ꯌꯥꯝꯅ ꯍꯧꯒꯠꯄ ꯅꯠꯇꯦꯕ
ꯑ ꯑꯗꯨ ꯈꯪꯕꯔꯥ ꯕꯤꯇꯃꯤꯟ ꯕꯤꯇꯥꯃꯤꯟ ꯏꯒꯤ ꯀꯦꯞꯁꯨꯜ ꯑꯃ ꯒꯨꯂꯤꯗꯣ ꯈꯪꯕ꯭ꯔꯥ ꯒ꯭ꯔꯤꯟ ꯀꯂꯔꯒꯤꯗꯣ
ꯂꯩꯌꯦ
ꯑꯥ ꯑꯗꯨꯗꯨꯒ ꯀꯣꯀꯣꯅꯠ ꯑꯣꯏꯜꯒ ꯅꯠꯇ꯭ꯔꯒꯅ ꯔꯣꯁꯃꯦꯔꯤ ꯑꯣꯏꯜꯒ ꯌꯥꯅꯔ ꯇꯩ ꯌꯣ ꯌꯥꯝ ꯍꯧꯒꯠꯄꯅꯤ ꯑꯩꯁꯨ ꯂꯋꯥꯏ ꯍꯥꯟꯅ ꯌꯥꯝ ꯇꯥꯡꯨꯔꯦꯕꯀꯣ ꯑꯗꯣ ꯍꯧꯔꯛ ꯄꯗ ꯅꯨꯄꯥꯒꯤ ꯁꯝ ꯂꯨ ꯀꯣꯛ ꯎꯔꯒ ꯍꯧꯒꯠꯂꯛꯄꯗꯣ ꯑꯗꯨ ꯇꯥꯏꯞ ꯇ ꯂꯋꯥꯏꯗ ꯆꯛ ꯆꯛ ꯆꯛ ꯃꯌꯥꯝ ꯍꯧꯒꯠꯂꯛꯏꯅꯦ ꯍꯥꯏꯕ ꯍꯨ
ꯏꯗꯨꯒ ꯀꯩꯀꯥꯕ ꯚꯤꯇꯥꯃꯤꯟ ꯏꯗꯨ ꯀꯩꯒ
ꯔꯣꯁꯃꯦꯔꯤ ꯑꯣꯏꯜꯒ
ꯈꯪꯗꯤꯌꯦ ꯅꯪ ꯍꯥꯏꯗꯣ ꯀꯔꯝꯕꯅꯣ
ꯔꯣꯁꯃꯦꯔꯤ ꯑꯣꯏꯜ
ꯎꯝ ꯑꯗꯨ ꯅꯠꯇ꯭ꯔꯒ ꯌꯨꯕꯤꯊꯥꯎꯒ
ꯑꯥ
ꯑꯍꯤꯡ ꯑꯍꯤꯡ ꯂꯦꯟꯅꯕ꯭ꯔꯣ ꯑꯗꯨꯕꯣ
ꯑꯍꯤꯡ ꯂꯦꯜꯂꯁꯨ ꯌꯥꯏ
ꯑꯩ ꯁꯝꯁꯤꯅ ꯈꯔ ꯀꯩꯅꯣ ꯇꯧꯕꯒ ꯑꯍꯤꯡꯗꯤ ꯂꯦꯜꯂꯔꯣꯏꯒꯦ ꯄꯨꯡ ꯑꯃꯃꯨꯛꯀꯤ ꯆꯥꯡꯗꯪ ꯊꯝꯃꯒꯦ ꯄꯥꯈꯠ ꯂꯦ ꯑꯍꯤꯡ ꯂꯦꯟꯕꯖꯦ ꯃꯥꯥꯏꯁꯦ ꯎꯔꯤꯡ ꯌꯥꯝ ꯊꯣꯛꯀꯜ ꯇꯜꯂꯦꯕ
ꯎꯝ ꯚꯥꯏ ꯎꯔꯤꯡ ꯌꯥꯝ ꯊꯣꯛꯑꯗꯤ ꯃꯣꯟꯒꯨꯝ ꯇꯣꯏꯅ ꯁꯤꯟꯒꯗꯕ
ꯁꯤꯜꯂꯦ ꯑꯩ ꯃꯣꯟꯒꯨꯝ ꯑꯃꯅ ꯊ꯭ꯔꯤ ꯗꯦꯖ ꯊ꯭ꯔꯤ ꯗꯦꯖ ꯈꯛꯇꯪꯅꯦ ꯇꯧꯔꯤꯁꯦ ꯑꯩꯅ ꯑꯗꯒꯤ ꯀꯩꯅꯣ ꯐꯣꯟꯗꯣ ꯉꯥꯏꯍꯥꯛꯂꯩꯇꯅ ꯑꯩꯅ ꯇꯩꯊꯣꯛꯏꯁꯦ ꯐꯣꯟꯒꯤ ꯏꯁꯀ꯭ꯔꯤꯟꯗ ꯉꯥꯏꯍꯥꯛꯇ ꯇꯩꯊꯣꯛꯄꯤꯔꯛꯏꯁꯦ ꯃꯥꯏꯒꯁꯦ ꯏꯕꯦꯝꯃꯥ ꯇꯤꯁꯨ ꯇꯤꯁꯨ ꯄꯦꯄꯔ ꯊꯝꯃꯦ ꯑꯗꯨꯒ ꯑꯍꯤꯡꯗꯒꯁꯦ ꯃꯤꯀꯞ ꯊꯣꯛꯄꯗ ꯂꯦꯛ ꯀꯥꯔꯝꯕꯗ ꯇꯩꯊꯣꯛꯇꯣꯏꯅꯦ ꯑꯗꯨꯝ
ꯖꯨꯇꯣꯟꯗꯣ ꯑꯗꯨꯛꯀꯤ ꯃꯇꯤꯛ ꯇꯧꯔꯦꯕ ꯑꯗꯨꯗꯤ
ꯏꯁꯤꯡꯒꯥꯁꯦ ꯊꯛꯑ ꯀꯩꯅꯣ ꯑꯩ ꯑꯩꯅ ꯏꯊꯛꯄꯨ ꯊꯛꯑꯝꯅꯤ ꯑꯩꯈꯣꯏ ꯀꯥꯗ
ꯍ
ꯇꯨꯝ ꯍꯧꯒꯠꯂꯛꯄꯗ ꯒ꯭ꯂꯥꯁ ꯑꯃ ꯑꯩ ꯆꯥꯛ ꯆꯥꯔꯝꯗꯥꯏꯗꯁꯨ ꯆꯥꯛ ꯑꯣꯛꯑꯒꯁꯨ ꯅꯨꯃꯤꯗꯥꯡ ꯄꯨꯛꯁꯦ ꯁꯨꯡ ꯍꯥꯡ ꯍꯥꯡꯍꯟꯗꯕꯤꯗ ꯊꯛꯑꯦꯕ ꯁꯨꯝ
ꯎꯝ
ꯑꯗꯨꯒ ꯄꯤꯊꯣꯛꯆꯔꯛꯄꯗ ꯑꯗꯨꯝ ꯊꯤꯌꯣ ꯊꯨꯡꯉꯣꯅ ꯄꯤꯔꯛꯑꯕꯅꯤꯅ ꯎꯄꯥꯏ ꯂꯩꯇꯦ
ꯎ ꯇꯨꯝꯕꯨ ꯇꯨꯝꯅꯤꯡꯉꯦꯗ
ꯁꯨꯕ ꯁꯨꯗꯕ ꯄꯪꯋꯥꯗ ꯋꯥꯏꯌꯦꯃꯤ ꯅꯪꯕꯣ
ꯍꯥꯥ
ꯊꯕꯛꯁꯦ ꯁꯨꯕ ꯁꯨꯗꯕ ꯄꯪꯋꯥꯗ ꯋꯥꯏ ꯍꯥꯏꯕ
ꯍꯣꯁꯇꯦꯜ ꯂꯩꯔꯦ ꯀꯩ ꯊꯕꯛꯅꯣ ꯁꯨꯗꯣꯏꯁꯦ ꯅꯪ ꯀꯩ ꯊꯕꯛ ꯁꯨꯅꯤꯡꯉꯤꯅꯣ
ꯑꯗꯨꯅꯦ ꯑꯩꯅ ꯍꯥꯏꯅꯤꯡꯉꯤꯁꯦ ꯁꯨꯁꯨ ꯁꯨꯗꯅ ꯋꯥꯏꯁꯤꯅꯦ ꯍꯥꯏꯅꯤꯡꯉꯤꯁꯦ
ꯎꯝ
ꯀꯩꯝ ꯇꯧꯔꯨꯕ ꯆꯥꯛ ꯑꯃ ꯊꯣꯡꯉꯨꯕꯁꯨ ꯅꯠꯇꯦ
ꯌꯥꯔꯦ ꯂꯨꯅꯅꯤ ꯇꯧꯕꯤꯔꯤꯁꯦ ꯍꯥꯏꯌꯣ
ꯄꯨꯁꯤ ꯑꯁ ꯀꯥꯏꯗ
ꯄꯩꯁꯥꯁꯦ ꯑꯩꯒꯤꯗꯤ ꯀꯣꯜ ꯑꯗꯨꯗꯤ ꯇꯔꯥ ꯍ ꯇꯔꯥꯃꯥꯊꯣꯏꯃꯨꯛ ꯋꯥꯠꯂꯤꯌꯦ
ꯌꯥꯝꯃꯤꯍꯦ ꯑꯗ ꯅꯪ ꯑꯩꯒ ꯂꯣꯏꯕꯒ ꯁꯤꯜꯄꯥꯒ ꯁꯥꯟꯅꯧꯀꯣ
ꯀꯣꯜ ꯇꯔꯥꯃꯥꯊꯣꯏ ꯃꯨꯛ ꯋꯥꯠꯂꯤ
ꯄꯥꯏꯗꯤ ꯀꯩꯅꯣ ꯇꯧꯈ꯭ꯔꯦ ꯌꯥꯔꯔꯣꯏꯌꯦ ꯃꯥ ꯏꯃꯥꯟꯅꯕꯤ ꯅꯪ ꯂꯤꯞꯂꯥꯏꯅꯔ ꯑꯝꯇ ꯄꯤꯔꯛꯑꯣ
ꯀꯦꯒꯦ ꯍꯥꯏꯔꯣ ꯅꯪ ꯅꯠꯇꯦꯍꯦ ꯅꯉꯣꯟꯗ ꯅꯠꯇꯦ ꯃꯦꯗꯥꯗꯅꯤ ꯎꯏꯊꯨ ꯁꯤꯗꯤ
ꯆꯥꯅꯕꯩꯅꯤꯍꯦ ꯀꯔꯤꯅꯣ
ꯑꯣ ꯅꯪ ꯍꯨꯖꯤꯛꯇꯪ ꯀꯩ ꯍꯥꯏꯒꯥꯒꯦ
ꯖꯥꯡꯁꯨ ꯀꯦꯒꯦ ꯍꯥꯏꯔꯣꯢ ꯍꯥꯏꯔꯣ
ꯅꯪ ꯍꯨꯖꯤꯛ ꯑꯪ
ꯑꯩ ꯁꯣꯟ ꯑꯩ ꯁꯣꯝꯗ ꯂꯤꯞ ꯂꯥꯏꯅꯔ ꯍꯪꯕ ꯑꯗꯨꯒ ꯇꯥꯟꯗꯨ ꯆꯥꯟꯅꯅ ꯅꯪꯅꯁꯨ ꯍꯥꯏꯖꯤꯜꯂꯛꯄꯗꯨꯗ ꯑꯩꯗꯤ ꯍꯦꯛꯇ
ꯋꯥ ꯑꯃ ꯇꯣꯞꯄꯤꯛ ꯑꯃ ꯄꯨꯊꯣꯔꯛꯑꯒ ꯁꯥꯡ ꯁꯥꯡꯅ ꯍꯥꯏꯗꯣꯛꯑꯣ ꯍꯥꯏꯅꯔꯒ ꯍꯥ ꯀꯩ ꯍꯥꯏꯕꯅꯣ ꯇꯥꯍꯧꯗ꯭ꯔꯦ ꯍꯦ ꯍꯦ ꯇꯥꯍꯧꯗ꯭ꯔꯦ ꯀꯥ ꯍꯥꯏꯕꯁꯦ ꯌꯥꯝ ꯇꯞꯅ ꯁꯦꯀꯦꯟ ꯃꯉꯥ
ꯑꯗꯨꯅ ꯐꯥꯔꯕꯅꯦ
ꯋꯥꯔꯤꯗꯣ ꯂꯩꯇ꯭ꯔꯦꯕ ꯃꯦꯝ ꯂꯥꯛꯈ꯭ꯔꯕꯣ
ꯈꯪꯗꯦꯗ ꯅꯣꯏ ꯅꯅꯥꯛ ꯅꯛꯅꯔ ꯑꯩꯉꯣꯟꯗ ꯍꯪꯖꯜꯂꯦ
ꯃꯈꯣꯟꯗꯤ ꯇꯥꯒꯤꯒꯨꯝ ꯇꯧꯏ ꯃꯦꯝ ꯂꯥꯛꯈ꯭ꯔꯕꯣ ꯃꯦꯗꯥ ꯂꯥꯛꯇ꯭ꯔꯤꯌꯦ ꯑꯣ ꯃꯦꯝ ꯂꯥꯛꯑꯦ ꯂꯥꯛꯈꯔ꯭ꯦꯌꯦ
ꯑꯝ
ꯑꯁ ꯀꯩꯅꯣ ꯍꯥꯏꯗꯣꯏꯁꯦ ꯎꯝ ꯑꯦꯟꯁꯥꯡ ꯍꯥꯎꯕ꯭ꯔꯥ
ꯍꯦꯟꯖꯥꯡ ꯍꯥꯎꯋꯦ ꯑꯩꯗꯤ ꯆꯤꯟ ꯂꯩꯁꯨ ꯄꯨꯡꯊꯩ ꯊꯩꯔꯦ ꯒ꯭ꯌꯥꯟ ꯃꯦꯟ ꯑꯝ ꯇꯥꯖꯗꯦ ꯑꯩꯅ ꯆꯥꯏꯗꯣ
ꯉꯁꯤ ꯌꯦꯟꯖꯥꯛ ꯑꯗꯨꯝ ꯍꯥꯎꯋꯦ ꯈꯪꯗꯦ ꯑꯩꯈꯣꯏ ꯌꯥꯝꯅ ꯆꯥꯛ ꯂꯥꯝꯅ ꯆꯥꯒꯤꯕꯩꯔ ꯈꯪꯗꯦ ꯃꯤꯅꯤꯠ ꯐꯥꯔꯦ ꯊꯝꯃꯒꯦꯀꯣ ꯕ ꯕꯥꯏ